ꯍꯜꯂꯣ ꯑꯣ ꯑꯣ ꯑꯩ ꯑꯗꯨ ꯑꯗꯨꯒꯨꯝꯕꯗꯣ ꯍꯥꯏꯒꯅꯨ
ꯑꯣ ꯍ ꯑ ꯇꯥꯕꯤꯕ꯭ꯔꯣ
ꯑꯣ ꯇꯥꯏꯌꯦ ꯇꯥꯏꯌꯦ
ꯑꯗꯣ ꯋꯥꯔꯤ ꯀꯃꯥꯏꯅ ꯇꯧꯈ꯭ꯔꯒꯦ ꯋꯥꯔꯤꯗ ꯀꯥꯏ ꯌꯧꯔꯒꯦ
ꯀꯥꯏ ꯌꯎꯈ꯭ꯔꯒꯦ ꯑꯩꯁꯨ ꯈꯥꯎꯊꯣꯛꯈ꯭ꯔꯦ ꯅꯪꯒꯤ ꯀꯩꯅꯣ ꯇꯧꯕꯗ
ꯀꯩ ꯋꯥꯔꯤ ꯂꯣꯏꯔꯦꯗ ꯍꯣꯏ ꯇꯥꯕ꯭ꯔꯥ ꯇꯥꯗꯕ꯭ꯔꯥ ꯌꯦꯡꯊꯣꯛꯄꯅꯤ ꯇꯥꯔꯝꯗ꯭ꯔꯦꯗ
ꯍꯥꯏꯔꯣ ꯍꯥꯏꯔꯛꯑꯣ
ꯃꯟꯅ ꯇꯥꯕ ꯇꯥꯗꯕ ꯌꯦꯡꯕꯗꯩ ꯀꯥꯎꯈ꯭ꯔꯦ ꯍꯥꯏꯔꯣꯅꯦ ꯀꯥꯏꯌꯧꯈꯔꯒꯦ
ꯑꯦ ꯅꯪꯅ ꯑꯩꯉꯣꯟꯗꯒ ꯑꯃꯨꯛ ꯇꯧꯔꯛꯑꯦ ꯀꯩꯅꯣꯅꯦ
ꯅꯦ ꯅꯪꯅ ꯇꯥꯕ꯭ꯔꯥ ꯇꯥꯗꯕ꯭ꯔꯥ ꯌꯦꯡꯕꯅꯦ ꯉꯁꯥꯏꯗꯣ ꯋꯥꯔꯤ ꯁꯥꯟꯅꯕ ꯁꯦ ꯃꯨꯟꯅ ꯇꯥꯔꯝꯗ꯭ꯔꯦꯕ
ꯥꯄꯥꯥꯁꯇꯔ ꯍꯥꯏꯕꯗꯤ ꯃꯣꯏ ꯆꯠꯁꯦ ꯈꯣꯠꯁꯦ ꯇꯧꯅꯒꯤꯗꯨꯗꯤ
ꯆꯠꯁꯦ ꯈꯣꯠꯁꯦ ꯇꯧꯅꯈ꯭ꯔꯕꯅꯦ ꯍꯥ ꯆꯠꯁꯦ ꯈꯣꯠꯁꯦ ꯇꯧꯅꯔꯦ ꯆꯠꯂꯦꯕꯀꯣ ꯍꯥꯏꯅ ꯇꯧꯕꯅꯤꯗ ꯎꯝ ꯄꯥꯥꯁꯇ꯭ꯔꯁꯤꯡꯁꯦ ꯌꯥꯝ ꯊꯦꯡꯅꯔꯦꯕꯀꯣ ꯑꯥꯗ ꯑꯃꯛ ꯀ ꯄꯥꯁꯇꯔ ꯑꯃꯈꯛꯁꯨ ꯀꯩ ꯍꯥꯏꯅꯤ ꯏꯝꯐꯥꯜꯗ ꯏꯝꯐꯥꯜ ꯑꯩ ꯁꯣꯏꯔꯦ ꯁꯣꯏꯔꯦ ꯁꯣꯏꯔꯦ ꯑꯃ ꯖꯒꯥ ꯑꯃꯁꯨ ꯂꯩꯌꯦꯕꯀꯣ ꯄꯥꯁꯇꯔꯁꯦ ꯃꯐꯝ ꯃꯈꯜ ꯆꯥꯎꯔꯥꯛꯅ ꯏꯝꯐꯥꯟ ꯈꯪꯅꯕ ꯖꯒꯥꯁꯤꯡꯗꯣ ꯌꯥꯝꯗꯤ ꯌꯥꯝꯃꯦ ꯄꯥꯁꯇꯔꯁꯤꯡꯗꯣ
ꯌꯥꯝꯃꯦꯗ ꯄꯥꯁꯇꯔ ꯍꯣꯏꯗꯤ
ꯄꯥꯥꯁꯇꯔꯒꯤ ꯑꯩꯅ ꯈꯪꯅꯩꯁꯤꯡꯁꯨ ꯌꯥꯝꯃꯦꯕꯀꯣ
ꯑꯣ ꯅꯪꯅ ꯈꯪꯅꯕ
ꯎꯝ ꯑꯩꯅ ꯈꯪꯅꯔꯛꯏꯁꯦ ꯑꯗꯣ ꯑꯥ ꯂꯩꯕꯗꯒꯤꯀꯣ ꯍꯥꯟꯅꯗꯤ ꯑꯩꯁꯨ ꯈꯪꯅꯕ ꯑꯝꯇ ꯈꯪꯅꯔꯝꯗꯦꯀꯣ ꯄꯥꯁꯇꯔ ꯃꯌꯥꯝ ꯈꯪꯅꯕ ꯍꯥꯏꯁꯤꯁꯨ ꯏꯁꯣꯔꯒꯤ ꯌꯥꯝ ꯃꯤꯆꯥ ꯑꯣꯏꯕꯁꯤꯡ ꯃꯌꯥꯝ ꯈꯟꯅꯕꯁꯤꯅ ꯍꯦꯟꯅꯁꯨ ꯑꯩꯉꯣꯟꯗꯁꯨ ꯑ ꯐꯪꯉꯑꯦꯕꯀꯣ ꯍꯥꯏꯕꯗꯤ ꯄꯥꯡꯒꯜ ꯌꯥꯝ ꯐꯪꯉꯛꯄ ꯒꯨꯝꯕ ꯑꯗꯨꯅ ꯄꯥꯁꯇꯔ ꯑꯃꯈꯛꯅꯗꯤ ꯃꯥꯒꯤ ꯑꯗꯨ ꯃꯥꯒꯤ ꯃꯥꯒꯤꯗꯣ ꯁꯨꯡꯂꯨꯞ ꯌꯥꯝꯖꯗꯕ ꯃꯥꯁꯦ
ꯍꯥꯏꯗꯤꯁꯤꯡ ꯑꯣ ꯑꯣ ꯍꯣꯏ ꯍꯣꯏ ꯍꯣꯏ ꯍꯣꯏ ꯍꯣꯏ
ꯑꯩꯁꯦ ꯃꯤ ꯀꯧꯋꯦꯕ ꯑꯩꯈꯣꯏꯒꯤ ꯁꯣꯔꯒꯤꯁꯤꯅ ꯏꯆꯥꯁꯤꯡ ꯁꯤꯡꯂꯨꯞꯀꯧꯕꯅꯤꯀꯣ ꯈꯪꯖꯤꯜꯂꯣ ꯑꯗꯨꯒꯤ ꯉꯥꯟꯖꯗꯕꯅꯤꯅ ꯃꯥꯒꯤ ꯍꯖꯥꯕꯤꯗ ꯃꯥꯥꯒꯤ ꯅꯍꯥꯁꯨ ꯌꯥꯝꯖꯗꯕ ꯌꯨꯠꯁꯦ
ꯍꯣꯏ
ꯌꯦꯠ ꯆꯝꯖꯗꯕꯅꯤ ꯃꯥꯅ ꯑꯩꯉꯣꯟꯗ ꯍꯪꯉꯦꯕ ꯑꯩꯉꯣꯟꯗ ꯅꯪꯁꯦ ꯀꯩ ꯄꯥꯟꯖꯒꯦ ꯍꯪꯉꯛꯑꯦ ꯀꯔꯤ ꯊꯧꯒꯜ ꯇꯧꯖꯅꯤꯡꯒꯦ ꯏꯁꯣꯔꯒꯤꯗ ꯍꯥꯏ ꯑꯩꯅꯥ ꯍꯥꯏ ꯑꯩꯗꯤ ꯏꯁꯣꯔꯒꯤꯗꯗꯤ ꯚꯣꯀꯦꯜ ꯏꯁꯩ ꯏꯁꯩ ꯁꯛꯅꯤꯡꯉꯦ ꯀꯣ ꯏꯁꯩꯒ ꯁꯛꯅꯤꯡꯉꯦ ꯑꯗꯨꯅꯦ ꯅꯪ ꯏꯁꯩ ꯁꯛꯀꯦ ꯁꯛꯇꯤ ꯁꯛꯇꯦꯀꯣ ꯑꯩ ꯍꯩꯗꯤ ꯍꯩꯖꯗꯦꯕ ꯀꯣ ꯑꯩ ꯈꯣꯟ ꯌꯥꯝ ꯊꯤꯖꯕꯅꯦꯕ ꯑꯗꯨꯑꯣꯏꯁꯨ ꯅꯣ ꯑꯗꯨꯝ ꯋꯥꯔꯤ ꯁꯥꯟꯅꯕꯒꯤ ꯊꯤ ꯋꯥꯔꯤ ꯁꯥꯟꯅꯕꯁꯦ ꯀꯅꯥ ꯁꯥꯟꯅꯔꯤꯃꯤꯗꯕꯨ ꯀꯅꯥꯅ ꯊꯤ ꯍꯥꯏꯗꯣꯏꯅꯣ ꯅꯪ ꯑꯗꯨꯗꯁꯨ ꯐꯖꯩ ꯍꯥꯏꯕꯥ ꯑꯣꯏꯔꯝꯒꯅꯤ
ꯊꯤꯗꯦ ꯊꯤꯗꯦ ꯅꯨꯡꯉꯥꯏ ꯑꯦ ꯅꯨꯡꯉꯥꯏ ꯍꯥꯏꯒꯦ ꯇꯧꯔꯒ ꯅꯈꯣꯟ ꯑꯗꯨꯝ ꯅꯨꯡꯉꯥꯏ ꯍꯥꯏꯒꯦ ꯇꯧꯔꯒ
ꯀꯗꯥꯏ ꯂꯣꯏꯔꯦ ꯅꯣꯏꯁꯨ ꯑꯩꯅꯗꯤ ꯁꯣꯝ ꯁꯣꯝꯗ ꯑꯩꯅ ꯇꯥꯕ ꯐꯥꯎ ꯍꯪꯉꯣꯏꯗꯣ ꯍꯪꯉꯣꯏ
ꯑꯦ ꯅꯠꯇꯦꯕ ꯏꯁꯥ ꯏꯁꯥꯒꯤꯗꯤꯀꯣ ꯇꯧꯕꯅꯦ ꯏꯁꯥ ꯏꯁꯥꯒꯤꯗꯤ ꯑꯗꯨꯝ ꯇꯥ ꯇꯥ ꯇꯥꯅꯤꯡꯗꯕꯅꯦ
ꯀꯗꯥꯏꯗꯥ ꯑꯩꯅ ꯁꯣꯝ ꯅꯀꯟꯗ ꯑꯩꯅ ꯑꯍꯥꯟꯕ ꯀꯩ ꯈꯜꯂꯤ ꯉꯁꯥꯏꯅ ꯑꯩ ꯋꯥꯈꯟ ꯈꯟ ꯈꯜꯂꯤꯁꯦ ꯑꯁ ꯃꯤꯁꯨ ꯑꯩꯅ ꯉꯥꯡꯉꯤ ꯋꯥꯔꯤꯁꯤ ꯇꯥꯔꯀꯥꯟꯗ ꯅꯨꯡꯉꯥꯏꯔꯝꯗ꯭ꯔꯥ ꯅꯨꯡꯉꯥꯏꯔꯝꯃꯣꯏ꯭ꯗꯔ ꯍꯥꯏꯅꯀꯣ
ꯇꯧꯕꯅꯦꯍꯦ ꯑꯩꯈꯣꯏꯁꯨ ꯏꯁꯥ ꯏꯁꯥꯒꯤ ꯑꯗꯨꯕꯨ ꯃꯤꯅꯠ ꯃꯤ ꯃꯤꯅ ꯇꯥꯔꯗꯤ ꯑꯗꯨꯒꯨꯝꯕꯗꯤ ꯇꯧꯔꯣꯏꯗ ꯑꯁ ꯅꯪꯁꯨ ꯑꯥꯎ ꯋꯥꯈꯜ ꯌꯥꯝ ꯌꯥꯝ ꯈꯜꯂꯦꯗ ꯅꯪ
ꯑꯩꯗꯤ ꯋꯥꯈꯟꯁꯦ ꯈꯜꯂꯦ ꯍꯥꯏꯕꯗꯤ ꯑꯩꯅ ꯉꯥꯡꯉꯤ ꯋꯥꯁꯦ ꯑꯦ ꯃꯤꯅ ꯀꯩꯅꯣꯗ ꯁꯤꯒꯤ ꯃꯤ
ꯍꯣꯏ ꯈꯟꯗꯤ ꯈꯟꯒꯅꯤ ꯑꯗꯨ ꯑꯣꯏꯔꯁ ꯑꯥ ꯐꯧꯕꯗꯤ ꯈꯟꯗꯦ ꯈꯟꯂ ꯈꯜꯂꯣꯏꯗꯕꯅꯦ
ꯑꯩꯗꯤ ꯑꯩꯗꯤ ꯌꯥꯝꯅ ꯈꯪꯖꯤꯟꯒꯜꯂꯦ ꯍꯥꯏꯕ ꯑꯩꯗꯤ ꯀꯣ ꯑ
ꯍꯥꯏꯗꯤ ꯃꯤꯅ ꯅꯨꯡꯉꯥꯏꯔꯝꯃꯣꯏꯗ꯭ꯔꯥ ꯍꯥꯏꯕꯩ ꯋꯥꯈꯜꯗ ꯎꯕꯤꯕꯗꯣ ꯍꯦꯛꯇ
ꯎꯝ ꯎꯝ ꯎꯝ
ꯃꯤꯒꯤꯕꯨ ꯃꯤꯒꯤ ꯋꯥꯔꯝꯃꯗ꯭ꯔꯥ ꯅꯨꯡꯉꯥꯏꯔꯝꯃꯣꯏꯗ꯭ꯔꯥ ꯑꯩꯅ ꯑꯃꯨꯛꯀ ꯑꯩꯒꯤꯇꯪ ꯅꯨꯡꯉꯥꯏꯕꯗꯨꯏ ꯁꯔꯨꯛꯄꯨꯗꯤ ꯃꯤꯁꯨꯅꯨꯡꯉꯥꯏꯕꯅ ꯐꯩ ꯗ ꯒꯥꯏ
ꯑ
ꯑꯩ ꯊꯟ ꯅꯨꯡꯉꯥꯏꯕ ꯅꯨꯡꯉꯥꯏꯕꯅ ꯅꯨꯡꯉꯥꯏꯔꯦ ꯈꯜꯂꯦ ꯅꯣꯏꯗ ꯃꯨꯛ ꯅꯨꯡꯉꯥꯏꯔꯝꯗ꯭ꯔꯗꯤ ꯀꯃꯥꯏ ꯇꯧꯅꯤ
ꯑꯁ ꯀꯩꯝ ꯇꯧꯗꯦꯗ ꯀꯩꯌꯤꯝ ꯈꯟꯗꯦꯗ ꯀꯔꯤꯅꯣꯅꯦ
ꯑꯦ ꯑꯗꯨ ꯍꯣꯏ ꯅꯪ ꯍꯧ ꯍꯧꯖꯤꯛꯄꯨꯗꯤ ꯈꯟꯗꯦ ꯍꯥꯏꯔꯦꯅꯦ ꯑꯍꯥꯟꯕꯗ ꯍꯧꯖꯤꯛꯄꯨꯗꯤ ꯍꯣꯏ ꯍꯣꯏ ꯋꯥꯔꯤ ꯁꯥꯟꯅꯕꯅ ꯈꯟꯗꯦ ꯍꯥꯏꯔꯁꯨ ꯑꯩ ꯊꯝꯅꯔꯒꯥꯟ ꯑꯥꯁ ꯀꯥꯏꯅ ꯏꯁ ꯇꯧꯔꯗꯤ
ꯑꯗꯨꯅꯗꯤ ꯌꯥꯔꯔꯣꯏꯗ ꯅꯪꯒꯤ ꯅꯀꯣꯛꯇꯣ ꯅꯪꯒꯤ
ꯍꯣꯏꯗ ꯍꯣꯏ ꯐꯥꯒꯤ ꯇꯧꯕꯅꯤꯗ
ꯍꯣꯏ ꯀꯥꯢꯗꯦꯗ ꯅꯪꯗꯤ ꯆꯥꯛ ꯏꯟꯁꯥꯡ ꯊꯣꯡꯕꯗꯤ ꯍꯩꯕ꯭ꯔꯣ
ꯍꯩꯗ ꯂꯣꯏꯅꯥ ꯍꯩꯗꯥ
ꯍꯦꯁ ꯐꯩꯌꯦꯗ ꯑꯦꯚ꯭ꯔꯤꯊꯤꯡ ꯄꯔꯐꯦꯛ ꯅꯤꯅꯦ ꯅꯪꯗꯤ
ꯑꯣ ꯅꯣ ꯅꯣ ꯅꯣ ꯄꯔꯐꯦꯛ ꯅꯣ ꯄꯔꯐꯦꯛ ꯄꯥꯔꯐꯦꯛ ꯄꯥꯔꯐꯦꯛ ꯑꯣꯏꯕ ꯃꯤ ꯑꯃ ꯂꯩꯇꯕꯅꯦ ꯀꯅꯥꯝꯇ ꯃꯤꯑꯣꯏꯕꯁꯦ ꯑꯝꯇ ꯄ꯭ꯔꯐꯦꯛ ꯑꯣꯏꯗꯕꯅꯦ ꯖꯒꯥ ꯖꯒꯥꯒꯤ ꯑꯣ ꯑꯩꯅ ꯍꯩꯕ ꯖꯒꯥꯗ ꯅꯣꯏꯅ ꯍꯩꯔꯝꯗꯕ ꯌꯥꯎꯔꯝꯕ ꯌꯥꯏ ꯅꯣꯏꯅ ꯍꯩꯕ ꯖꯒ ꯅꯣꯏꯅ ꯍꯩꯕ ꯖꯒꯥꯗ ꯑꯩ ꯍꯩꯔꯝꯗꯕ ꯌꯥꯎꯔꯝꯕ ꯌꯥꯏꯌꯦꯕ
ꯑꯦ ꯑꯩꯅ ꯍꯥꯏꯕꯗꯤꯀꯣ ꯑꯅꯝꯕ ꯅꯨꯄꯥꯈꯣꯏꯗꯤ ꯑꯗꯨꯝ ꯊꯕꯛꯁꯦ ꯁꯨꯅ ꯍꯩꯒꯟ
ꯎꯝ ꯑꯣ ꯁꯤꯃꯗꯤ ꯅꯨꯄꯥꯁꯤꯗꯤ ꯈꯔ ꯍꯥꯏꯅꯤ ꯌꯨꯝꯕꯤꯅꯤꯅ
ꯌꯨꯝꯕꯤ ꯑꯣꯏꯕꯩꯅꯤꯗ ꯅꯣꯏꯅꯥ ꯑꯃꯨꯛ ꯌꯨꯝꯕꯤꯔꯦꯜꯅꯦꯕ ꯌꯨꯝꯕꯤꯔꯦꯜꯅꯦꯕ ꯌꯨꯝꯕꯤꯗꯤ ꯍꯩ ꯅꯣꯏꯅ ꯅꯣꯏꯅꯃꯨꯛ ꯇꯨꯡꯒꯤ ꯌꯨꯝꯕꯤꯔꯦꯜ ꯀꯣ ꯑꯩꯈꯣꯏꯅ ꯌꯨꯝꯕꯤꯅꯦꯕ ꯍꯥꯏꯕꯗꯤ ꯁꯝꯅ ꯍꯥꯏꯔꯗꯤ ꯅꯨꯄꯥꯗꯤ ꯂꯦꯡꯗꯅ ꯂꯩꯔꯗꯧꯅꯦꯕ ꯅꯨꯄꯤꯁꯤꯅ ꯑꯇꯣꯞꯄ ꯃꯌꯨꯝꯗ ꯊꯥꯗꯣꯛꯑꯒ ꯂꯥꯛꯇꯣꯏꯅꯤꯗꯅ ꯑꯌꯥꯝ ꯂꯥꯛꯅꯔꯤꯁꯦ ꯑꯁꯤꯅ ꯌꯨꯝꯕꯤ ꯔꯦꯜ ꯀꯧꯋꯦꯕ ꯁꯤ
ꯌꯨꯝꯕꯤꯔꯦꯜ ꯎꯝ ꯑꯩꯈꯣꯏꯅ ꯀꯔꯤ
ꯅꯣꯏꯅ ꯌꯨꯝꯕꯤꯔꯦꯜ ꯑꯩꯈꯣꯏꯅ ꯌꯨꯝꯕꯤ
ꯑꯣ ꯑꯣ ꯑꯣ ꯑꯣ ꯈꯪꯉꯦ ꯈꯪꯉꯦ ꯈꯪꯉꯦ ꯈꯪꯉꯦ ꯌꯥꯔꯦ
ꯅꯨꯄꯥꯁꯤ ꯑꯗꯨꯝ ꯂꯦꯡ ꯂꯩꯗꯦ ꯃꯌꯨꯝꯗ ꯑꯗꯨꯝ ꯂꯦꯡ ꯂꯩꯗꯨꯏ ꯅꯠꯇ꯭ꯔꯥ ꯍꯥꯌꯦꯡ ꯅꯨꯄꯥꯁꯤꯗꯤ ꯅꯨꯄꯥꯁꯤꯗꯤ ꯅꯨꯄꯤ ꯑꯣꯏꯅ ꯆꯠꯇꯦꯗꯅ ꯅꯨꯄꯤꯁꯤꯅ ꯃꯥꯒꯤ ꯏꯃꯥ ꯏꯄꯥ ꯊꯥꯗꯣꯛꯑ ꯂꯥꯛꯇꯣꯏꯅꯤꯗꯅ
ꯍꯣꯏ
ꯁꯤꯅꯤꯗ ꯑꯩꯅ ꯍꯥꯏꯕ
ꯑꯆꯥꯥ ꯒ꯭ꯌꯟꯇꯥꯔꯦ ꯒ꯭ꯌꯟꯇꯥꯔꯦ
ꯑꯗꯨ ꯅꯨꯄꯥꯁꯤꯗꯤ ꯂꯣꯏꯅꯃꯛ ꯈꯔ ꯈꯔ ꯈ ꯍꯩꯖꯤꯟꯕꯗꯤ ꯍꯩꯖꯤꯟꯕ ꯗꯔꯀꯥꯔ ꯇꯥꯏꯗꯅ
ꯍꯣꯏ ꯑꯗꯨꯅꯦ ꯍꯥꯏꯁꯦ ꯅꯪ ꯅꯪꯗꯤ ꯑꯗꯨꯝ ꯍꯩ ꯍꯩꯔꯦ ꯍꯥꯏꯕ
ꯎꯝ ꯅꯨꯄꯤꯗꯣ ꯅꯨꯄꯥꯅ ꯊꯥꯛꯇꯣꯏꯅꯤꯅ ꯅꯨꯄꯥꯅ ꯅꯨꯄꯤ ꯅꯨꯄꯥ ꯊꯥꯛꯄ ꯍꯥꯏꯁꯤꯗꯤ ꯃꯌꯥꯝꯅ ꯑꯩ ꯁꯃꯥꯖꯅ ꯑꯦꯁ ꯂꯣꯏꯔꯅꯤ ꯂꯩꯀꯥꯏ ꯂꯩꯀꯥꯏꯗ ꯑꯥ ꯑꯗꯨ ꯅꯨꯄꯤꯗꯨꯅ ꯅꯨꯄꯥ ꯊꯥꯛꯑꯦ ꯍꯥꯏꯕꯗ ꯑꯗꯨꯝ ꯑꯗꯣ ꯐꯖꯗꯦꯗꯅ
ꯑꯨꯝ
ꯈꯔ ꯈꯔ ꯍꯩꯖꯟꯗꯕ ꯌꯥꯗꯦ ꯍꯥꯏꯁꯨꯝ ꯌꯥꯝꯗ꯭ꯔꯁꯨ ꯈꯔ ꯈꯔꯛꯇꯤ ꯍꯩꯖꯤꯟꯕ ꯋꯥꯅꯤꯗ
ꯍꯣꯏ ꯐꯩꯌꯦ ꯇ ꯍꯩꯕꯗꯣ ꯑꯗꯨ ꯅꯨꯄꯤꯅꯁꯨ ꯑꯗꯨꯝ ꯑ ꯍꯥꯏꯕꯗꯤ ꯅꯨꯄꯤꯅ ꯍꯥꯏꯕꯗꯤ ꯍꯌꯦꯡꯋꯥꯏ ꯂꯩꯃꯤꯟꯅꯕ ꯈꯣꯢꯗꯗꯨꯝ ꯍꯩꯖꯟꯅꯕꯗꯣ ꯍꯩꯌꯦ ꯅꯨꯄꯤ ꯅꯨꯄꯤ ꯅꯨꯄꯤ ꯉꯥꯛꯇꯗ ꯇꯧꯍꯟꯕꯗꯣ ꯐꯠꯇꯦ ꯇꯦꯗꯅꯀꯣ
ꯍꯣꯏ ꯍꯣꯏ ꯆꯨꯝꯃꯦ ꯆꯨꯝꯃꯦ ꯐꯠꯇꯦ ꯐꯠꯇꯦ ꯑ ꯁꯝꯅ ꯍꯥꯏꯔꯕꯗ ꯑ ꯁꯝꯅ ꯍꯥꯢꯔꯕꯗ ꯏꯁꯣꯔꯒꯤ ꯋꯥꯔꯤꯗ ꯍꯥꯟꯅ ꯍꯥꯏꯕꯅꯦ ꯅꯨꯄꯥꯒ ꯅꯨꯄꯤꯒꯁꯦ ꯑꯃꯇꯅꯤ ꯌꯦꯡꯉꯣ ꯅꯨꯄꯥ ꯅꯨꯄꯤꯅꯁꯨ ꯅꯨꯄꯥꯒꯤ ꯃꯊꯛꯇ ꯌꯥꯝꯅ ꯊꯛꯁꯤ ꯕꯦꯕꯥꯔ ꯂꯩꯅ ꯂꯣꯏꯅꯧ ꯍꯥꯏꯕꯅꯦꯕ ꯃꯍꯥꯛꯀꯤ ꯑꯩꯈꯣꯏ ꯅꯨꯄꯤ ꯁꯦꯝꯕ ꯃꯇꯝꯗ ꯃꯍꯥꯛꯀꯤ ꯁꯥꯗꯣꯡ ꯁꯗꯣꯡ ꯂꯧꯔ ꯁꯦꯝꯃꯤꯗꯅ ꯅꯨꯄꯥꯒꯤ ꯁꯥꯗꯣꯡ ꯂꯧꯔ ꯁꯤꯟꯈꯤꯕꯗꯨꯨꯝꯅ
ꯎꯝ ꯎꯝ ꯎꯝ ꯎꯝ
ꯄꯨꯜꯂꯞ ꯄꯨꯜꯂꯕꯅꯦ ꯑꯅꯤꯁꯦ ꯑꯃꯠꯇꯅꯦ ꯍꯥꯏꯕ ꯃꯗꯨ ꯂꯧꯅ ꯂꯩꯅꯔꯒꯗꯤ ꯃꯕꯥꯅꯤꯁꯦ ꯑꯃꯠꯇ ꯑꯣꯏꯔꯕꯅꯤꯅ
ꯍꯣꯏ ꯑꯗꯨꯕꯨ ꯍꯣꯏ ꯃꯣꯏꯅ ꯍꯥꯏꯕꯁꯤꯗꯤ ꯑꯗꯨꯝ ꯑꯗꯨꯅ ꯅꯪꯒꯤ ꯁꯨꯝ ꯅꯣꯏ ꯍꯁꯕꯦꯟꯗꯣ ꯀꯔꯤ ꯀꯔꯤ ꯍꯥꯏꯅꯕ꯭ꯔꯥ
ꯃꯥꯏ ꯅꯨꯄꯥ
ꯃꯥꯢ ꯅꯨꯄꯥ ꯅꯠꯇꯦ ꯑꯣ ꯃꯄꯨꯔꯣꯏꯕ ꯑꯗꯨꯗꯤ ꯃꯣꯏꯅ ꯃꯣꯏꯗꯣ ꯂꯥꯛꯑꯦ ꯈꯔꯗꯧꯅ ꯇꯧꯅꯤ ꯈꯣꯠꯅꯤ ꯍꯥꯏꯌꯦꯀꯣ ꯑꯗꯣ ꯑꯗꯣ ꯑꯩꯗꯤꯀꯣ ꯑꯁꯨꯝ ꯀꯩꯒꯤꯅꯣ ꯍꯥꯏꯗꯤ ꯑꯩ ꯑꯩꯒꯤ ꯋꯥꯈꯜꯗ ꯍꯥꯏ ꯑꯩꯗꯤ ꯑꯗꯨꯒꯨꯝꯕ ꯑꯩꯗꯤ ꯑꯗꯨꯗꯣ ꯑꯗꯨꯗꯣ ꯌꯥꯅꯤꯡꯗꯦꯕ
ꯁꯤ ꯅꯪ ꯌꯥꯅꯤꯡꯗꯦ ꯍꯥꯏꯗꯣ ꯑꯩ ꯍꯥꯏꯕꯤꯒꯦꯁꯦ ꯑꯩ ꯁꯝꯅ ꯍꯥꯢꯒꯦ
ꯌꯥꯗꯦ ꯌꯥꯅꯤꯡꯗꯦ ꯍꯥꯏꯕꯗꯤꯀꯣ ꯄꯨꯔꯥ ꯑꯩꯈꯣꯏꯁꯨ ꯅꯨꯄꯤꯈꯣꯏꯁꯨ ꯁꯨ ꯑꯃꯅꯤ ꯅꯠꯇ꯭ꯔꯥ ꯍꯥꯏꯕꯗꯤ ꯆꯞ ꯃꯥꯟꯅ ꯆꯞ ꯃꯥꯟꯅꯅ ꯇꯧꯃꯤꯟꯅꯧ ꯍꯥꯏꯔꯗꯤ ꯐꯗꯣꯏꯕ ꯑꯗꯨ ꯅꯪꯒꯤ ꯅꯨꯄꯥ ꯅꯪ ꯅꯨꯄꯨꯔꯣꯏꯕ ꯑꯗꯣ ꯏꯁꯣꯔꯗꯧꯅ ꯂꯥꯏꯅꯤꯡ ꯍꯣꯏ ꯍꯣꯏ ꯍꯣꯏ ꯑꯗꯨꯃꯥꯏꯅ ꯇꯧꯕꯗꯨꯗꯤ ꯑꯩ ꯑꯩ ꯄꯥꯝꯗ
ꯍꯣꯏ ꯍꯣꯏ ꯑꯗꯨ ꯎꯝꯝ ꯍꯣꯏ ꯑꯗꯨꯗꯣ ꯑꯩ ꯍꯥꯏꯕꯤꯒꯦꯕ ꯑꯗꯨꯗꯣ ꯋꯥꯍꯩꯗꯣꯁꯦ ꯑꯩꯈꯣꯏꯒꯤ ꯄꯥꯁꯇꯔꯅꯁꯨꯝꯅ ꯍꯥꯏꯈꯤꯕ ꯂꯩꯌꯦꯕꯀꯣ ꯅꯨꯄꯤꯁꯤꯡꯗ ꯌꯥꯎꯕ ꯑꯍꯟꯁꯤꯡ ꯌꯥꯎꯕꯅꯤꯅ ꯃꯌꯥꯝ ꯑꯍꯟꯁꯤꯡ ꯃꯌꯥꯝ ꯅꯨꯄꯤꯁꯤꯡ ꯅꯨꯄꯥꯁꯤꯡ ꯌꯥꯝꯎꯅꯤꯅ ꯋꯥꯈꯜꯗꯁꯨ ꯅꯨꯄꯤꯒꯤ ꯋꯥꯈꯜꯗꯁꯨ ꯑꯦ ꯑꯩ ꯅꯨꯄꯥꯗ ꯑꯗꯨꯝ ꯏꯁꯣꯔꯅꯦ ꯂꯥꯛꯂꯣ ꯍꯥꯏꯕ ꯋꯥꯈꯜꯗꯁꯨ ꯈꯔ ꯈꯔ ꯅꯨꯄꯥꯅ ꯀꯩꯅꯣ ꯇꯧꯔꯛꯇ꯭ꯔꯒꯗꯤ
ꯍꯣꯏ ꯔꯦꯁ ꯔꯦꯁ ꯄꯦꯒꯨꯝꯕꯗꯤ ꯄꯤꯒꯗꯕꯅꯦꯀꯣ ꯑꯗꯨꯕꯨ ꯄꯨꯔꯥ ꯀꯩꯅꯣ ꯇꯧꯕꯗꯤ ꯑꯩ ꯄꯥꯝꯗꯦ ꯍꯥꯏꯕ
ꯏꯁꯣꯔꯒꯨꯝꯅ ꯂꯥꯛꯂꯣ ꯍꯥꯏꯕꯗꯣ ꯑꯗꯨꯝ ꯋꯥꯍꯩꯒꯤ ꯐꯖꯕ ꯋꯥꯍꯩꯅꯦꯕ ꯁꯝꯅ ꯍꯥꯏꯔꯕꯗꯗꯤ ꯅꯪꯒꯤ ꯅꯨꯄꯥꯗꯣ ꯌꯥꯝꯅ ꯊꯧꯒꯜ ꯕꯦꯕꯥꯔ ꯂꯩꯅ ꯂꯩꯌꯣ ꯄꯨꯝꯅꯃꯛ ꯂꯩꯔꯒꯗꯤ ꯅꯪꯅ ꯅꯨꯄꯥ ꯏꯁꯣꯔꯅ ꯍꯥꯏꯕꯗꯤ ꯏꯁꯣꯔꯗ ꯑꯩꯈꯣꯏꯅ ꯑꯀꯤꯅ ꯆꯠꯄ ꯃꯇꯝꯗ ꯏꯁꯣꯔꯅꯁꯨ ꯈꯣꯏꯗꯕ ꯐꯖ ꯑꯐꯕ ꯇꯧꯕꯤꯗ ꯅꯪꯒꯤ ꯅꯨꯄꯨꯔꯣꯏꯕꯗꯤ ꯀꯤꯅ ꯆꯠꯀꯗꯕꯅꯤ ꯁꯤꯅꯤꯗ ꯍꯥꯏꯅꯤꯡꯕꯁꯤꯗꯤ
ꯍꯣꯏ ꯍꯣꯏ ꯈ ꯑꯗꯨꯗꯤ ꯈꯪꯉꯦꯕ ꯑꯗꯨ ꯑꯣꯏꯔꯁꯨ ꯑꯗꯨꯝ ꯋꯥꯍꯩꯗꯣ
ꯐꯖꯍꯟꯕꯅꯤꯗ ꯋꯥꯍꯩꯗꯤ ꯐꯖꯍꯜꯂꯤꯅꯤꯗ
ꯎ
ꯏꯁꯣꯔꯒꯤ ꯋꯥꯍꯩꯗꯤ ꯐꯖꯕꯅꯦ ꯍꯥꯏꯕꯗꯣ ꯑꯗꯨꯅꯤꯗ ꯏꯁꯣꯔꯕꯨ ꯍꯩꯗꯤ ꯑꯊꯤꯕ ꯑꯝꯇ ꯌꯥꯎꯗꯦ ꯐꯖꯕꯅꯤ ꯍꯥꯏ ꯑꯗꯨ ꯍꯥꯏꯗꯤ ꯍꯥꯏꯅꯕꯅꯦ ꯂꯣꯏꯅꯃꯛꯀꯣ ꯑꯥ ꯑꯗꯨꯅꯦ ꯁꯣꯏꯌꯨ ꯍꯥꯏꯗꯤ ꯌꯥꯝ ꯐꯖ ꯐꯖꯕ ꯌꯥꯎꯅ ꯅꯨꯄꯥ ꯅꯨꯄꯤ ꯂꯩꯅꯔꯛꯀꯗꯕ ꯃꯔꯤꯁꯦ ꯀꯃꯥꯏꯅ ꯂꯩꯅꯒꯅꯤꯒꯥꯏꯗꯧ ꯃꯌꯨꯝ ꯄꯥꯜꯂꯒ ꯅꯣꯏ ꯂꯣꯢꯅ ꯈꯪꯉꯝꯃꯅꯤꯗ ꯑꯩꯉꯣꯟꯗꯤ ꯅꯣꯏ ꯍꯦꯟꯅ ꯈꯪꯉꯝꯅꯤ ꯑꯗꯨꯕꯨ
ꯑꯁ ꯈꯪꯉꯁꯨ ꯍꯥꯏꯗꯣꯛꯄ ꯅꯠꯇ꯭ꯔꯒ ꯑꯗꯨꯝ ꯀꯣꯛꯇ ꯂꯩꯇꯗ ꯑꯗꯣ ꯍꯧꯖꯤꯛ ꯑꯩꯈꯣꯏꯗꯤꯀꯣ ꯍꯥꯏꯕꯗꯤ ꯂꯥꯞꯅ ꯂꯩꯈ꯭ꯔꯕꯒꯤꯔꯥ ꯈꯪꯗꯦ ꯁꯨꯝ ꯑꯩꯈꯣꯏ ꯏꯁꯥ ꯏꯁꯥꯒꯤ ꯑ ꯀꯩꯅꯣ ꯇꯧꯕ ꯀꯩ ꯍꯤꯢꯁꯤꯔ ꯆꯔꯁꯨ ꯆꯔꯁꯨ ꯅꯤꯡꯊꯤꯅ ꯀꯥꯗꯕ ꯇꯧꯈ꯭ꯔꯦꯕ ꯑꯩꯈꯣꯏꯗꯤ ꯂꯥꯞꯈ꯭ꯔꯕꯒꯤꯀꯣ ꯑꯗꯨꯕꯨ ꯑꯩꯈꯣꯏ ꯑꯁꯤꯗꯗꯤ ꯏꯃꯥꯟꯅꯕꯤ ꯍꯥꯏꯕꯗꯤ ꯏꯁꯥ ꯏꯁꯥꯒꯤ ꯑꯗꯨꯝ ꯄ꯭ꯔꯦꯌꯔꯗꯤ ꯇꯧꯋꯦ ꯑꯗꯨꯝ ꯍꯥꯏꯕꯗꯤ ꯇꯧꯝ ꯇꯧ ꯍꯥꯏ ꯑꯗꯨꯕꯨ ꯁꯤꯗꯇꯪ ꯌꯨꯝꯗ ꯁꯤ ꯌꯦꯡꯉꯣ ꯐꯦꯃꯤꯂꯤ ꯋꯥꯔꯁꯤꯞꯀꯨꯝꯕ ꯩꯗ ꯌꯥꯝ ꯇꯧꯒꯜꯂꯤꯗꯀꯣ ꯁꯤꯗꯗꯤ ꯂꯥꯞꯅꯈ꯭ꯔꯕꯅꯦ ꯇꯧꯕ ꯉꯝꯗ꯭ꯔꯦ ꯑꯗꯨꯒ ꯆꯔꯆꯇꯨ ꯆꯔꯆꯇꯨꯁꯨ ꯑꯃꯨꯛꯃꯨꯛ ꯑꯈꯣꯏꯅ ꯑꯗꯨꯝ ꯍꯥꯏꯕꯗꯤ ꯆꯠꯅꯤꯡꯕ ꯃꯇꯝ ꯅꯠꯇ꯭ꯔꯒ ꯑꯩꯈꯣꯏꯅ ꯃꯇꯝ ꯐꯪꯕ ꯃꯇꯝꯗ ꯆꯠꯂꯦꯕ ꯑꯗꯨꯗꯣ ꯍꯥꯏꯕꯗꯤ ꯏꯁꯣꯔꯗ ꯏꯁꯣꯔꯗꯒꯤ ꯑꯗꯨꯝ ꯂꯥꯞꯅꯍꯟꯕꯗꯣ
ꯎꯝ ꯑꯣ ꯑꯗꯨꯗꯤ ꯑꯩ ꯋꯥꯍꯩ ꯑꯝꯇꯪ ꯍꯩꯖꯒꯦꯀꯣ ꯑꯗꯨꯗꯤ ꯅꯪꯟꯅ ꯍꯥꯏꯕꯅꯨ ꯍꯧꯖꯤꯛ ꯅꯪꯒꯤ ꯋꯥꯍꯩꯗ ꯇꯥꯕꯗꯪꯅ ꯑꯩ ꯀꯩꯅꯇꯣꯝꯇ ꯑꯩꯉꯣꯟꯗ ꯐꯥꯎꯔꯛꯈꯤꯕ ꯑꯃ ꯍꯥꯏꯒꯦꯕ ꯍꯣꯏ ꯆꯨꯝꯃꯦꯕ ꯑꯩꯈꯣꯏꯒꯤ ꯈ꯭ꯔꯤꯁꯇꯒꯤ ꯃꯆꯥꯁꯤꯡꯁꯦ ꯅꯍꯥ ꯑꯣꯏꯕꯁꯤꯡꯁꯦ ꯃꯄꯥꯟ ꯂꯗ ꯂꯩꯅꯕ ꯌꯥꯝ ꯌꯥꯎꯋꯦꯕꯀꯣ
ꯎꯝ
ꯁꯣꯔꯠꯊꯥꯖꯕ ꯃꯆꯥꯁꯤꯡꯁꯨꯦ ꯌꯥꯝꯅ ꯄꯥꯜꯂꯝ ꯂꯩꯕ ꯍꯥꯏꯗꯤ ꯍꯥꯏꯕꯗꯤ ꯃꯐꯝꯗꯨꯗ ꯑꯩꯈꯣꯏꯅ ꯑ ꯖꯒꯥꯗ ꯆꯔꯆ ꯂꯩꯇꯕ ꯖꯒꯥꯁꯨ ꯌꯥꯎꯔꯛꯀꯅꯦꯕꯀꯣ ꯁꯣꯟ ꯃꯐꯝ ꯂꯩꯇ ꯐꯠꯇꯕ ꯌꯥꯎꯔꯛꯀꯅꯤ ꯂꯥꯞꯄ ꯂꯩꯔꯛꯄꯁꯨ ꯌꯥꯎꯔꯛꯀꯅꯤ ꯑꯗꯣ ꯅꯣꯡ ꯑꯃꯨꯇꯪ ꯂꯣꯏ ꯆꯠꯆꯔꯨꯕꯗꯣ ꯅꯪꯒꯤ ꯃꯍꯩꯅꯦꯕꯀꯣ
ꯍꯣꯏ
ꯅꯨꯡꯇꯤꯒꯤ ꯆꯠ ꯅꯪ ꯁ ꯐꯪ ꯃꯇꯝꯗ ꯐꯪꯉꯛꯇ꯭ꯔꯒꯗꯤ ꯍꯣꯏ ꯏꯁꯣꯔꯅꯖꯤ ꯍ ꯑꯣꯏꯗꯤ ꯎꯕꯤꯒꯅꯤꯕ ꯅꯪ ꯎꯗꯕ ꯅꯠꯇꯦꯕ ꯏꯁꯣꯔꯅꯁꯨ ꯑꯗꯨꯕꯨ ꯑꯩꯅ ꯍꯥꯏꯅꯤꯡꯕꯗꯤ ꯂꯥꯥꯞꯅ ꯂꯩ ꯍꯥꯏꯕ ꯋꯥꯈꯟꯗ ꯈꯟꯗꯕꯤꯗ ꯑꯩꯒ ꯅꯪ ꯑꯗꯨꯝ ꯂꯩꯔꯤꯀꯣ ꯏꯁꯣꯔꯒ ꯅꯪꯒ ꯑꯗꯨꯝ ꯅꯛꯅ ꯂꯩꯅꯔꯤ ꯍꯥꯏꯕ ꯈꯜ ꯈꯜꯂꯒ ꯅꯨꯡꯇꯤꯒꯤ ꯍꯣꯏ ꯅꯣꯏ ꯑꯍꯨꯝ ꯃꯔꯤ ꯑꯅꯤ ꯑꯍꯨꯝ ꯂꯩꯔꯒꯁꯨ ꯑꯦ ꯁꯝꯅ ꯍꯥꯏꯔꯕꯗ ꯑꯅꯤ ꯑꯍꯨꯝ ꯇꯤꯟꯕ ꯃꯐꯝꯗ ꯑꯩꯒꯤ ꯂꯩꯔꯤ ꯍꯥꯏꯕꯗꯣ ꯏꯁꯣꯔ ꯅꯀꯣ
ꯍꯣꯏ
ꯃꯤ ꯑꯅꯤ ꯑꯍꯨꯝ ꯇꯤꯟꯕ ꯃꯐꯝꯗ ꯑꯩꯁꯨ ꯁꯨꯝ ꯂꯦꯡꯗꯅ ꯂꯩꯔꯤ ꯍꯦꯟꯅ ꯁꯨꯝ ꯌꯥꯝꯈꯠꯂꯛꯏꯅꯦꯕꯀꯣ ꯅꯪꯒ ꯅꯃꯅꯕꯤ ꯑꯃ ꯐꯖꯕ ꯑꯅꯤ ꯂꯩꯕ ꯃꯇꯝꯗ ꯅꯪꯒ ꯑꯗꯨꯝ ꯇꯧꯃꯤꯟꯅꯕ ꯃꯇꯝꯗ ꯏꯁꯣꯔꯗ ꯑꯗꯨꯝ ꯅꯕꯥꯅꯤꯡ ꯒꯤ ꯍꯦꯟꯅ ꯕꯣꯔꯗꯣ ꯖꯣꯔꯣ ꯖꯣꯔꯣ ꯖꯣꯔꯣ ꯖꯣꯔꯣ ꯄꯤꯊꯔꯛꯇꯣꯏꯅꯦꯕ
ꯎꯝ ꯎꯝ ꯑꯩꯈꯣꯏꯁꯨ ꯅꯍꯥꯟ ꯑꯁꯤꯗ ꯑꯩꯈꯣꯏꯗꯣ ꯆꯔꯆ ꯍꯥꯏꯕꯗꯤ ꯑꯗꯨꯝ ꯍꯣꯏ ꯂꯥꯞꯇꯦ ꯍꯥꯏꯔꯁꯨ ꯏꯁꯥ ꯏꯁꯥꯒꯤ ꯑꯗꯨꯝ ꯊꯥꯖꯕ ꯑꯗꯨꯒꯨꯝꯕꯗ ꯂꯩꯗꯤ ꯂꯩ ꯑꯗꯨ ꯑꯣꯏꯔꯁꯨꯀꯣ ꯑꯩꯈꯣꯏꯗꯣ ꯑꯗꯨꯝ ꯂꯩꯌꯦꯅ ꯑꯩꯈꯣꯏ ꯈ꯭ꯔꯤꯁꯇꯟ ꯃꯆꯥꯁꯤꯡꯁꯤꯗ ꯄꯨꯜꯂꯒ ꯇꯧꯕ ꯈꯣꯠꯄꯗ ꯑꯗꯨꯝ ꯇꯧꯋ ꯇꯧꯋꯦꯕ ꯑꯩꯈꯣꯏꯗ ꯁꯤ ꯑꯗꯨ ꯑꯗꯨꯕꯨ ꯀꯔꯤ ꯀꯔꯤ ꯀꯔꯤꯒꯤꯔ ꯈꯪꯗꯦ ꯍꯥꯏꯕꯗꯤ ꯃꯤ ꯃꯁꯥ ꯃꯁꯥꯁꯤꯗ ꯂꯩꯕꯁꯦ ꯑꯗꯨꯝ ꯌꯨꯝ ꯆꯠꯅꯈꯤꯕ ꯅꯠꯇ꯭ꯔꯒ ꯀꯩꯇꯧꯕ ꯑꯗꯨ ꯇꯧꯕꯒꯤꯀꯣ ꯑꯗꯨꯒ
ꯎꯝ
ꯇꯥꯕ ꯈꯣꯠꯄꯁꯨ ꯇꯧꯕ ꯈꯣꯠꯄꯔꯁꯨ ꯇꯧꯕ ꯈꯣꯠꯄꯁꯤꯁꯨ ꯃꯥꯟꯅꯔꯛꯇ꯭ꯔꯕ ꯇꯥꯏꯃꯤꯡꯒꯨꯝꯕ ꯑꯗꯨꯒꯤ ꯃꯌꯥꯝ ꯐ ꯆꯥꯅꯔꯛꯇ꯭ꯔꯕ ꯑꯗꯨꯒꯤ ꯑꯩꯈꯣꯏꯗꯣ ꯇꯣꯛꯅ ꯇꯣꯛꯈ꯭ꯔꯦꯕꯗꯣ ꯑꯗꯨꯒ ꯑꯃꯨꯛ ꯑꯃꯨꯛ ꯑꯩꯈꯣꯏ ꯁꯤꯗ ꯗꯦꯟ ꯔꯣꯡꯒꯤ ꯆꯔꯆ ꯆꯔꯆ ꯆ ꯂꯩꯌꯦ ꯑꯗꯨꯗꯗꯤ ꯑꯗꯨꯝ ꯆꯠꯇ ꯆꯠꯂꯦꯕ ꯑꯩꯈꯣꯏꯁꯨ
ꯎꯝ
ꯑꯗꯨꯅꯦꯗ ꯍꯣꯏ ꯑꯁꯤꯗ ꯑꯩꯈꯣꯏ ꯀꯩꯅꯣꯁꯨ ꯂꯩꯌꯦꯦꯕ ꯀꯩꯅꯣꯈꯣꯏꯗꯣ ꯑꯃꯨ ꯑꯃꯨꯕꯈꯣꯏꯗꯣ ꯏꯟꯇꯔꯅꯦꯁꯅꯦꯜ ꯑꯣ ꯍꯣꯏ ꯑꯗꯨ ꯃꯣꯏꯒ ꯄꯨꯜꯂꯒ ꯄꯨꯂꯞ ꯇꯧꯕꯤꯅꯦꯌꯦꯕ
ꯑ ꯁ꯭ꯌꯥꯝꯃ
ꯍꯣꯏ ꯍꯣꯏ ꯑꯗꯨꯒ ꯑꯩꯈꯣꯏ ꯃꯣꯏꯗꯒꯤ ꯀꯔ ꯍꯥꯏꯁꯔꯥ ꯑꯩꯈꯣꯏꯅ ꯀꯔꯤ ꯍꯥꯏꯕ꯭ꯔꯥ ꯃꯦꯁꯦꯖꯒꯨꯝꯕ ꯄꯤꯍꯜꯂꯦꯕꯀꯣ ꯀꯣ ꯑꯗꯨ ꯇꯧꯔꯒ ꯍꯣꯏ ꯄꯦꯆꯤꯡ ꯍꯣꯏ ꯄꯦꯆꯤꯡ ꯅꯠꯇꯦ ꯑꯗꯨꯝ ꯃꯦꯁꯦꯁ ꯄꯤꯕꯗꯣ
ꯅꯪ ꯅꯣꯏ ꯅꯪ ꯄꯤꯕ꯭ꯔꯣ
ꯍꯥꯥ
ꯅꯣꯏꯅ ꯅꯣꯏꯅ ꯄꯤꯕ ꯌꯥꯎꯈ꯭ꯔꯕꯣ
ꯍꯣꯏ ꯌꯥꯎꯗꯤ ꯌꯥꯎꯔꯦ
ꯑꯗꯨꯗ ꯑꯝꯇ ꯄꯤꯔꯛ ꯑꯗꯨ ꯃꯇꯦꯛ ꯑꯃꯝꯇ ꯄꯤꯔꯑꯣꯗꯅ
ꯑꯥ ꯑꯩꯗꯤ ꯍꯩꯇꯦ ꯍꯨꯖꯤꯛꯇꯤ ꯍꯩꯔꯣꯏ
ꯑꯗ ꯑꯩꯒꯤ ꯍꯥꯏꯔꯛꯀꯦ ꯆꯦꯞꯇꯔ ꯑꯃ ꯍꯥꯏꯔꯛꯀꯦ ꯀꯩꯗꯨꯒꯤ ꯕꯔꯁ ꯈꯥꯏꯔ ꯀꯩꯗ ꯄꯤꯛꯑꯣ ꯑꯗꯨꯒꯤ ꯃꯇꯥꯡꯗꯗꯤ ꯖꯣꯟ ꯐꯣꯔ ꯐꯥꯏꯚ ꯐꯥꯏꯞ ꯇꯨ ꯁꯕꯦꯟꯒꯤ ꯃꯇꯥꯡꯗ ꯄꯤꯔꯣꯗꯅ
ꯍꯧꯖꯤꯛꯇꯤ ꯍꯩꯔꯣꯏꯗ ꯑꯩ
ꯀꯔꯤꯒꯤ
ꯑꯩ ꯅꯍꯥꯟꯁꯨ ꯍꯥꯏꯕꯗꯤꯀꯣ ꯑꯩ ꯑꯗꯨꯒꯨꯝꯕ ꯄꯥꯛ ꯄꯥꯛ ꯍꯩ ꯇꯧꯒꯟꯗꯦꯕ ꯐꯥꯔꯁ ꯇꯥꯏꯝꯅꯦꯕꯀꯣ ꯑꯩꯁꯨ ꯍꯩ ꯑꯩꯁꯨ ꯍꯩ ꯍꯩꯔꯣꯏ ꯑꯩ ꯚꯔꯁꯔꯤ
ꯍꯧꯖꯤꯛꯅ ꯁꯤꯅ ꯁꯦꯀꯦꯟ ꯇꯥꯏꯝ ꯑꯣꯏꯅ ꯇꯧꯔꯁꯦ ꯖꯣꯟ ꯐꯣꯔ ꯐꯥꯏꯚ ꯁꯕꯦꯟ ꯐꯥꯏꯚ ꯇꯨ ꯁꯕꯦꯟ
ꯑꯩ ꯁꯨꯞꯅꯧ ꯉꯝꯃꯔꯣꯏ
ꯑꯦ ꯂꯣꯏꯔꯦ ꯀꯩꯗꯧꯕꯩ ꯉꯝꯃꯣꯏꯗꯣꯏꯅꯣ
ꯑꯩ ꯅꯍꯥꯟꯁꯨ ꯇꯧꯕꯗꯁꯨ ꯌꯥꯝ ꯅꯔꯕꯁ ꯔ ꯀꯥꯔꯒ ꯇꯧꯋꯦ ꯑꯍꯥꯟꯕ ꯑꯣꯏꯕꯒꯤ ꯑꯗꯨꯒꯤ ꯍꯥꯏꯕꯗꯤ ꯑꯩꯈꯣꯏ ꯏꯁꯣꯔꯒꯤꯅ ꯇꯧꯒꯦ ꯍꯥꯏꯕꯒꯤ ꯇꯧꯕꯅꯦꯕꯀꯣ ꯑꯗꯨꯅ ꯑꯩ ꯁꯨꯡꯇꯧ ꯉꯝꯗꯦꯕ
ꯑꯗꯨꯝ ꯑꯗꯨꯝ ꯇꯧꯔꯗꯤ ꯉꯝꯃꯛꯀꯅꯤ ꯑꯩꯁꯨꯅꯦ ꯑꯩꯅ ꯐꯦꯂꯣꯁꯤꯞ ꯌꯥꯎꯔꯤꯕ ꯑꯣꯟꯂꯥꯏꯟꯗ ꯌꯥꯎꯔꯤꯕ ꯃꯌꯥꯝꯁꯦ ꯑꯩꯁꯦ ꯑꯍꯥꯟꯕ ꯃꯇꯝꯗ ꯀꯟꯗꯛ ꯑꯣꯏꯌꯣ ꯍꯥꯏꯕꯗ ꯑꯩ ꯌꯥꯝ ꯉꯝꯗꯦꯕ ꯑꯩꯉꯣꯟꯗ ꯄꯥꯈꯠꯂꯦꯕ ꯑꯗꯨꯝ ꯑꯣꯏꯔꯛꯄ ꯃꯇꯝꯗꯗꯤ ꯑꯗꯨꯝ ꯑꯣꯏꯅꯤꯡꯉꯛꯑꯦꯕ ꯍꯧꯖꯤꯛꯇꯤ ꯑꯗꯨꯅ ꯑꯩꯒꯤ ꯆꯔꯁꯇꯒ ꯑꯩꯅ ꯀꯟꯗꯛ ꯑꯣꯏꯕ ꯃꯇꯝꯗ ꯑꯩꯒꯤ ꯆꯔꯁꯀꯤ ꯃꯤꯁꯤꯡꯅ ꯑꯩꯉꯣꯟꯗ ꯌꯥꯝ ꯄꯨꯛꯅꯤꯡ ꯊꯧꯒꯠꯂꯏꯅꯦ ꯑꯁ ꯅꯪ ꯃꯇꯨꯡꯗꯁꯨ ꯍꯦꯟꯅ ꯍꯦꯟꯅ ꯏꯁꯣꯔꯒꯤꯧ ꯊꯕꯛ ꯊꯧꯕꯛ ꯇꯧꯀꯣ ꯀꯥꯏꯅꯀꯣ
ꯅꯪ ꯑꯦ ꯅꯪ ꯍꯥꯏꯌꯦꯡꯋꯥꯥꯏ ꯑꯗꯨꯝ ꯀꯩꯅꯣ ꯑꯣꯏꯔꯛꯈ꯭ꯔꯣꯗ
ꯀꯔꯤ
ꯍꯥꯏ ꯄꯤꯛꯆꯔꯒꯨꯝꯕ